ꯍꯜꯂꯣ
ꯇꯥꯕ꯭ꯔꯣ
ꯇꯥꯏꯌꯦ ꯑꯁ ꯉꯁꯤꯈꯛꯇ ꯐꯣꯟ ꯇꯧꯔꯛꯏꯀꫭ ꯅꯨꯡꯉꯥꯏꯔꯤꯕ꯭ꯔꯣ
ꯅꯨꯉꯥꯏꯔꯤꯌꯦ ꯅꯪꯗꯤ
ꯑꯩꯁꯨ ꯅꯨꯡꯉꯥꯏꯔꯤꯌꯦ ꯅꯪꯗꯤ ꯉꯁꯤ ꯈꯛ ꯇ ꯐꯣꯟ ꯇꯧꯔꯛꯏꯁꯤꯕꯨ ꯀꯔꯤ ꯈꯜꯂꯒ ꯇꯧꯔꯛꯄꯅꯣ
ꯑꯁ ꯅꯪꯒꯤ ꯅꯝꯕꯔ ꯇꯧꯔꯁꯨ ꯁꯨꯛꯆꯠ ꯆꯠꯇꯦꯅꯦ ꯍꯟꯗꯛ ꯀꯥꯟꯁꯦ
ꯑꯁ ꯆꯠꯄꯅꯤꯗ ꯅꯆꯤꯟ ꯊꯤꯒꯅꯣ
ꯅꯪ ꯑꯅꯤ ꯑꯍꯨꯝ ꯄꯥꯏꯕ ꯃꯥꯜꯂꯦ ꯅꯝꯕꯔ
ꯑꯅꯤ ꯈꯛꯇꯅꯦ ꯑꯁ ꯑꯩꯗꯤ ꯅꯪ ꯉꯁꯤ ꯈꯛꯇ ꯐꯥꯎꯔꯛꯄꯗꯨꯗ ꯃꯪꯗꯒ ꯆꯞ ꯃꯪꯒ ꯆꯞ ꯃꯥꯟꯅꯩꯍꯦ
ꯑꯁ ꯑꯩꯗꯤ ꯅꯨꯡꯇꯤ ꯈꯨꯗꯤꯡ ꯇꯧꯕꯅꯦ ꯆꯠ ꯆꯠꯇꯕꯒꯤꯅꯦ ꯅꯪꯒꯤ ꯅꯝꯕꯔꯗꯣ ꯅꯣꯏ ꯃꯐꯝꯗ ꯅꯦꯠꯋꯥꯛ ꯈꯔ ꯅꯨꯡꯉꯥꯏꯇꯕ ꯃꯥꯜꯂꯦ ꯑꯗꯨꯒꯤ
ꯅꯦꯋꯥꯛ ꯌꯥꯝ ꯅꯨꯡꯉꯥꯏꯗ ꯑꯗꯣ ꯅꯪ ꯀꯣꯜ ꯇꯧꯕꯗ ꯆꯠꯇ꯭ꯔꯁꯨ ꯑ ꯃꯦꯁꯦꯁꯀꯨꯝꯕ ꯊꯥꯔꯛꯄ ꯌꯥꯏꯗ ꯑꯗꯨꯁꯨ ꯀꯔꯤꯁꯨ ꯇꯧꯔꯛꯇꯦꯅꯦ ꯅꯪꯁꯨ
ꯃꯦꯁꯦꯁ ꯐꯥꯎ ꯆꯠꯇꯦꯅꯦ
ꯑꯁ ꯑꯗꯨꯗꯤ ꯊꯥꯖꯕ ꯌꯥꯕ ꯋꯥ ꯅꯠꯇ꯭ꯔꯦꯗ ꯅꯪꯁꯨ
ꯑꯁꯦꯡꯕꯩꯅꯦ
ꯑꯗꯣ ꯅꯪꯁꯤꯕꯨ ꯀꯃꯥꯏ ꯀꯃꯥꯏ ꯇꯧꯔꯤꯒꯦ
ꯍꯣꯏ ꯅꯨꯡꯉꯥꯏꯔꯤꯌꯦ ꯅꯪꯗꯤ
ꯑꯩꯁꯨ ꯑꯗꯣ ꯅꯪ ꯊꯥꯏꯅꯗꯤ ꯅꯨꯄꯤ ꯑꯃ ꯀꯣꯏꯔꯝꯕꯅꯦ ꯑꯗꯣ ꯇꯣꯛꯈ꯭ꯔꯕꯣ ꯀꯃꯥꯏ ꯇꯧꯔꯤꯒꯦ
ꯍꯣꯏ ꯀꯣꯏꯔꯝꯕꯗꯣ ꯅꯪꯅꯦ ꯍꯧꯖꯤꯛꯁꯨ ꯀꯣꯏꯔꯤꯌꯦ ꯅꯪꯗꯣ
ꯆꯠꯂꯣꯍꯦ ꯋꯥꯊꯤ ꯉꯥꯡꯉꯛꯀꯅꯨ ꯃꯤꯅ ꯍꯪꯒꯥꯟ
ꯑꯗꫭ ꯆꯨꯝꯗ꯭ꯔꯣ ꯏꯃꯥꯒꯤ ꯃꯥꯃꯧ ꯑꯣꯏꯗꯧꯔꯕꯅꯤ
ꯅꯪ ꯅꯨꯄꯤ ꯑꯃ ꯀꯣꯏꯔꯕꯣ
ꯍꯣꯏ ꯀꯣꯏꯌꯦ ꯑꯗꯨꯁꯨ ꯅꯪꯒꯅꯦ
ꯆꯠꯂꯣꯍꯦ ꯑꯩ ꯅꯠꯇꯦ ꯑꯩꯗꯤ ꯑꯩꯗꯤ ꯀꯣꯏꯕ ꯍꯩꯇꯦ
ꯅꯪ ꯀꯣꯏꯕ ꯍꯩꯇꯦ ꯑꯗꯨꯒꯤꯅꯤ ꯑꯩꯅ ꯀꯣꯏꯔꯛꯏꯗꫭ
ꯏꯁ ꯅꯪꯁꯦ ꯑꯩꯕꯨ ꯌꯥꯝ ꯄꯥꯝꯂꯥꯕ꯭ꯔꯣ
ꯄꯥꯃꯦ ꯅꯪ ꯏꯕꯥꯅꯤ ꯉꯁꯤ ꯇꯧꯅꯥꯔꯤꯁꯦ
ꯏꯁ ꯌꯥꯔꯦꯗ ꯑꯗꯣ ꯅꯪꯒꯤ ꯈꯨꯟꯗꯣ ꯑꯩ ꯆꯠꯁꯤꯔꯥ ꯈꯜꯂꯤꯌꯦ
ꯀꯩꯗꯧꯉꯩ
ꯈꯪꯗꯦꯗ ꯍꯌꯦꯡ ꯑꯣꯏꯔꯁꯨ ꯌꯥꯏꯗ
ꯀꯅꯥꯅ ꯀꯧꯔꯛꯀꯦ
ꯀꯅꯥꯁꯨ ꯀꯧꯔꯛꯇꯦ ꯑꯩ ꯀꯩꯅꯣ ꯌꯦꯡ ꯆꯨꯝꯅꯁꯨꯝ ꯅꯈꯣꯏꯒꯤ ꯈꯨꯟꯗꯣ ꯀꯣꯏꯔꯨꯁꯤꯔꯥ ꯈꯟꯕ ꯍꯥꯏꯗꯤ ꯍꯟꯗꯛꯁꯤꯀꯣ
ꯎꯝ
ꯑꯩꯈꯣꯏꯒꯤ ꯑꯦꯛꯖꯥꯝꯁꯨ ꯌꯩꯊꯣꯛꯈꯤꯕ
ꯎꯝ
ꯑꯦꯊ ꯀꯤꯕ ꯀꯨꯏꯔꯦ ꯌꯩꯊꯣꯛꯄꯨ ꯌꯩꯊꯣꯛꯇ꯭ꯔꯗꯤ ꯂꯣꯏꯔꯝꯃꯅꯤꯗꯀꯣ ꯉꯍꯥꯟꯅ
ꯎꯝ
ꯌꯩꯊꯣꯛꯈꯤꯕ ꯑꯗꯨꯒꯤ
ꯊꯕꯛꯁꯨ ꯇꯧꯗꯕꯅꯤꯅ ꯌꯨꯝꯗ ꯑꯗꯨꯝ ꯂꯩꯕꯅꯤꯅ ꯁꯤ ꯃꯔꯛꯇꯀꯣ
ꯎꯝ
ꯅꯣꯏ ꯈꯨꯟꯗ‌ꯣ ꯀꯣꯏꯔꯨꯁꯤꯔꯥꯅ ꯈꯜꯂꯝꯕꯀꯣ
ꯀ‌ꯣꯏꯌꯣ ꯑꯗꯨꯅ ꯃꯊꯟꯅ ꯆꯠꯈꯤꯔꯣ
ꯍꯣꯏ
ꯌꯥꯥꯏꯀ‌ꯣ
ꯂꯣꯟꯅ ꯅꯣꯏ ꯌꯨꯝ ꯌꯦꯡꯕ ꯆꯠꯁꯤꯔꯥꯅ ꯈꯜꯂꯤꯅꯤ
ꯆꯂꯣ ꯆꯠꯂꯣ ꯆꯠꯂꯣ ꯌꯨꯝ ꯃ‌ꯣꯜꯂꯗꯤ ꯁꯦꯡꯉꯝꯃꯨꯀꯣ
ꯃꯤ ꯂꯩꯔꯝꯒꯗ꯭ꯔꯣ
ꯏꯆꯦ ꯂꯩꯔꯤꯗꯨꯗꯤ
ꯑꯁ ꯅꯆꯦ ꯂꯩꯕ ꯑꯗꯣ ꯏꯃꯥꯗꯤ ꯂꯩꯔꯣꯏꯗ꯭ꯔꯣ
ꯃꯥꯗꯤ ꯊꯕꯛ ꯆꯠꯍꯣꯛꯄ ꯄꯥꯂ‌ꯦ
ꯑꯗꯨꯗꯤ ꯅꯣꯏ ꯌꯨꯝ ꯆꯪꯉꯝꯃꯔꯣꯏꯒꯦꯗ ꯏꯃꯥ ꯂꯩꯔꯗꯤ ꯆꯪꯕ ꯌꯥꯕ
ꯏꯃ ꯏꯃꯗꯤ ꯄꯖꯗ ꯊꯦꯡꯅꯔꯔꯣ
ꯑꯣ ꯀꯩꯅꯣ ꯇꯧ ꯑꯧ ꯑꯧ ꯑ ꯀꯩꯅꯣ ꯇꯧꯔꯒꯦ ꯑꯗꯨꯗꯤ ꯍꯥꯟꯅ ꯅꯣꯏ ꯈꯨꯟꯗꯣ ꯀꯣꯏꯔꯨꯔꯒꯦꯕꯀꯣ
ꯑꯥ
ꯁꯨꯝ ꯌꯦꯡꯊꯣꯛꯎꯔꯒꯦꯕ ꯑꯗꯨꯗ ꯑꯩꯗꯣ ꯋꯥꯔꯛꯑꯅꯤꯗꯅꯀꯣ
ꯎꯝ
ꯑꯗꯣ ꯑꯃꯨꯛ ꯀꯩꯅꯣꯗ ꯀꯨꯝꯃꯒ ꯅꯣꯏ ꯃꯃꯥꯒꯤ ꯍꯣꯇꯦꯜꯗ ꯆꯪꯉꯒ ꯆꯥꯔꯒꯦ
ꯎꯝ ꯍꯠꯇ ꯑꯣ ꯌꯥꯑ
ꯍꯣꯏ ꯆꯥꯅꯤꯡꯈ꯭ꯔꯦꯗꯀꯣ ꯑꯩꯈꯣꯏ ꯗꯣꯍ ꯑ ꯃꯃꯥꯒꯤ ꯈꯨꯠ ꯇꯪꯅꯤꯡꯉꯦ ꯑꯩ
ꯑꯗꯣ ꯅꯍꯥꯟ ꯅꯪ ꯆꯠꯂꯒ ꯊꯦꯡꯖꯗꯦ ꯍꯥꯏꯕꯗꯨꯗꯤ
ꯃꯥꯗꯣ ꯉꯍꯥꯟꯗꯤꯀꯣ ꯃꯐꯝ ꯈꯛꯇ ꯈꯪꯕ ꯆꯠ ꯃꯐꯝꯁꯨ ꯈꯪꯕ ꯑꯗꯨꯒ ꯌꯦꯡꯒꯦꯅꯗꯤ ꯆꯪꯕꯅꯦꯕ ꯑꯗꯝ ꯏꯃꯥꯗ‌ꯣ
ꯎꯝ
ꯌꯥꯝ ꯅꯨꯡꯉꯥꯏꯅ ꯇꯨꯝꯔꯒ ꯂꯩꯕꯀꯣ
ꯎꯝ
ꯑꯗꯨꯒꯤ ꯑꯩꯁꯨ ꯀꯔꯤ ꯍꯧꯒꯅꯤ ꯍꯧꯒꯠꯍꯟꯕꯗꯣ ꯉꯝꯗ꯭ꯔꯕ ꯑꯃꯗꯣ ꯐꯖꯅ ꯇꯨꯝꯕꯒꯤꯀꯣ ꯑꯗꯨꯒꯤ ꯑꯁ ꯃꯊꯪꯗ ꯑꯃꯨꯛ ꯂꯥꯛꯑꯒ ꯂꯣꯏꯔꯦ ꯍꯥꯏꯔꯒꯦꯀꯣ ꯃꯥꯅ ꯐꯝꯕ ꯃꯐꯝ ꯂꯣꯏꯅ ꯈꯪꯍꯧꯈ꯭ꯔꯦꯅ ꯃꯥꯡꯗꯤ ꯃꯥꯡꯗꯦꯕ ꯅꯍꯥꯟ ꯆꯠꯂꯨꯕꯒꯤ ꯅꯨꯃꯤꯠꯇꯣ ꯍꯥꯏꯗꯤ ꯃꯥꯒꯤ ꯐꯝꯐꯝꯁꯨ ꯈꯪꯍꯧ ꯃꯁꯛꯁꯨ ꯑꯁꯦꯡꯕꯗ ꯎꯍꯧꯈ꯭ꯔꯦ
ꯎꯝ
ꯃꯇꯥꯡ ꯂꯥꯛꯄꯗꯗꯤ ꯈꯔ ꯅꯨꯡꯉꯥꯏꯔꯅꯤ
ꯌꯥꯝ ꯐꯩꯀꯣ
ꯍꯣꯏꯅꯦ ꯃꯥꯗꯣꯀꯣ ꯃꯣꯏ ꯑꯗꯨ ꯑꯗꯨꯋꯥꯏꯗ ꯏꯃꯥ ꯑꯅꯤ ꯑꯍꯨꯝ ꯃꯣꯏ ꯑꯍꯨꯝ ꯄꯨꯝꯅꯦ ꯇꯨꯝꯕꯔꯝꯕꯗꯣ ꯃꯥꯅ ꯃꯊꯛꯇꯀꯣ ꯇꯦꯕꯜ ꯃꯊꯛ ꯇ ꯅꯥꯀꯟ ꯑꯃꯗ ꯇꯨꯝꯂꯒ ꯂꯩꯕꯀꯣ ꯑꯅꯤ ꯑꯗꯨꯅ ꯍꯣꯇꯦꯜꯒꯤ ꯀꯩꯅꯣ ꯐ꯭ꯂꯣꯔꯗꯥ ꯀꯣ
ꯑꯗꯨꯝ ꯇꯨꯝꯔꯒ ꯂꯩꯕ
ꯅꯪ ꯍꯥꯗꯣꯛꯎꯨꯕ ꯌꯥꯗ꯭ꯔꯣ ꯀꯩꯗꯧꯔꯤ ꯅꯣ
ꯑꯁ ꯎꯝ ꯃꯥꯗꯣ ꯐꯖꯅ ꯇꯨꯝꯒꯔ꯭ꯤꯌꯦ ꯑꯩꯈꯣꯏ ꯂꯥꯛꯄꯁꯨ ꯃꯥꯁꯨ ꯀꯔꯤꯁꯨ ꯈꯪꯗ꯭ꯔꯦ ꯑꯗꯨꯒ ꯃꯤ ꯑꯃꯗꯤ ꯆꯥꯛ ꯆꯥꯔꯒ ꯂꯩꯔꯝꯃꯦ
ꯎꯝ
ꯏꯕꯟ ꯃꯥꯗꯣ ꯇꯨꯝꯃꯒ ꯇꯨꯝꯕꯗꯣ ꯃꯅꯨꯡꯒꯤ ꯔꯣꯝꯗ ꯑꯣꯜꯂꯒ ꯇꯨꯝꯂꯒ ꯂꯩꯕꯅꯦꯕ
ꯑ
ꯑꯗꯨꯒꯤ ꯏꯕꯥꯅꯤꯗꯣ ꯎꯗ꯭ꯔꯦꯕꯀꯣ ꯅꯣꯏ ꯃꯥꯗꯣ ꯏꯃꯥꯗꯣ
ꯎꯝ
ꯎꯗꯕꯒꯤ ꯏꯁ ꯀꯗꯥꯏꯗꯅꯣ ꯂꯩꯇꯕ ꯃꯥꯜꯂꯤꯅꯦ ꯁꯤꯗ ꯐꯝꯕꯅꯤꯅꯦ ꯍꯥꯏꯔꯒ ꯏꯕꯥꯅꯤꯗꯣ ꯆꯪꯉꯦꯕ ꯆꯪꯉꯒ ꯌꯦꯡꯉꯦꯕ ꯍꯣꯏꯌꯦ ꯑꯗꯨꯒ ꯑꯃꯨꯛ ꯊꯣꯛꯂꯛꯄꯗ ꯇꯨꯝꯕꯗ ꯎꯔꯦꯕ ꯃꯅꯤꯡꯗꯒꯤ ꯑꯁ ꯑꯁꯤꯅꯦ ꯑꯁꯤꯅꯦ ꯁꯤ ꯑꯈꯣꯏꯅꯦ ꯍꯣꯏꯅꯦ ꯁꯤꯅꯤꯅꯦ ꯑꯣ ꯈꯪꯉꯦ ꯈꯪꯉꯦ ꯁꯤꯅꯤꯅꯦ ꯃ ꯁꯣꯝꯗ ꯑꯣꯟꯗꯥꯕꯤꯗꯥ ꯇꯨꯝ ꯂꯩꯕꯒꯤꯅꯤꯅꯦ ꯏꯕꯥꯅꯤꯅ ꯎꯗ꯭ꯔꯦ ꯎꯗ꯭ꯔꯦ ꯍꯥꯏꯔꯤꯁꯦ ꯍꯥꯏꯔꯒ
ꯎꯝ
ꯍꯣꯏꯅꯦ ꯍꯥꯏꯔꯒ ꯊꯣꯛꯂꯛꯑꯦ
ꯌꯥꯝ ꯐꯩꯌꯦꯀꯣ
ꯍꯣꯏꯅꯦ ꯃꯊꯪ ꯆꯠꯄꯗꯗꯒꯤ ꯆꯪꯉꯅꯤ ꯆꯥꯔꯅꯤ
ꯀ꯭ꯔꯤ ꯀ꯭ꯔꯤ ꯌꯣꯟꯕ꯭ꯔꯣ
ꯆꯥꯛ ꯈꯛꯇꯔꯥ ꯅꯠꯇ꯭ꯔꯒ ꯑꯩꯗꯤ ꯕꯣꯔꯥꯒꯨꯝꯕꯁꯨ ꯎ ꯎꯗꯕꯒꯨꯝ ꯇꯧꯋꯦꯗ
ꯃꯥ ꯕꯣꯔꯥ ꯁꯤꯡꯉꯝꯕꯅꯦ ꯆꯦꯡꯗꯒꯤ ꯁꯦꯝꯗꯕ ꯖꯥꯠꯂꯥ ꯈꯥꯪꯗ꯭ꯔꯦꯀꯣ ꯑꯗꯨꯗꯤ ꯎꯗ꯭ꯔꯗꯤ
ꯈꯪꯗꯦꯅꯦ ꯑꯩꯗꯤ ꯎꯗꯦꯅꯦ ꯑꯗꯨꯒꯨꯝꯕ
ꯃꯥ ꯕꯣꯔꯥ ꯆꯥ ꯁꯦꯝꯃꯝꯕꯅꯦ
ꯑꯔꯩꯕ ꯍꯦꯛꯇ ꯆꯥꯔꯒ ꯂꯣꯏꯔꯦ ꯆꯪꯉꯒ ꯀꯣ
ꯎꯝ ꯆꯪꯒꯗꯕꯅꯤ ꯆꯪꯒꯗꯕꯅꯤ ꯃꯥꯟꯅꯤ ꯅꯣꯏ ꯆꯪꯗꯔꯗꯤ ꯀꯅꯥꯅ ꯆꯪꯗꯣꯏꯅꯣ
ꯍꯣꯏꯅꯦ ꯆꯨꯝꯃꯤꯅꯦ ꯑꯗꯣ ꯅꯪꯗꯤ ꯍꯧꯖꯤꯛ ꯐꯥꯎ ꯍꯧꯒꯠꯁꯨ ꯍꯧꯒꯠꯇ꯭ꯔꯤ ꯆꯥꯛꯁꯨ ꯊꯣꯡꯗ꯭ꯔꯤ ꯂꯝꯗꯕ꯭ꯔꯣ
ꯍꯣꯏ ꯆꯥꯛ ꯊꯣꯡꯅꯕ ꯋꯥꯠꯂꯤꯗ ꯈꯔ
ꯏꯁ ꯂꯣꯏꯔꯦꯗ ꯅꯨꯡꯗꯥꯡ ꯄꯨꯡ
ꯇꯔꯥꯃꯥꯊꯣꯏ ꯇꯥꯕ ꯀꯥꯟꯗ ꯊꯣꯡꯒꯦ
ꯅꯨꯡꯗꯥꯡ ꯄꯨꯡ ꯀꯌꯥꯗ ꯆꯥꯛ ꯆꯥꯕꯅꯣ
ꯉꯔꯥꯡꯗ ꯈꯔ ꯉꯟꯅ ꯆꯥꯏꯗ ꯅꯤꯄꯥꯟ ꯃꯈꯥꯏ ꯃꯄꯟ ꯑꯗꯨꯋꯥꯏꯗ ꯆꯔꯝꯃꯅꯤ
ꯑꯗꯨꯒ ꯍꯧꯖꯤꯛꯐꯥꯎ ꯂꯥꯝꯗ꯭ꯔꯤꯕ
ꯎꯝ
ꯅꯪ ꯁꯨꯃꯥꯏꯅ ꯇꯧꯕꯒꯤ ꯑꯣꯏꯔꯝꯅꯤ ꯍꯟꯗꯛ ꯀꯪꯉꯤꯕꯗꯣ
ꯈꯪꯗꯦꯗ
ꯅꯪ ꯁꯨꯃꯥꯏꯅ ꯇꯧꯔꯒ ꯂꯩꯕꯒꯤꯅꯦꯕ ꯅꯁꯥꯗꯣ ꯌꯥꯝ ꯀꯪꯉꯦꯕ ꯍꯟꯗꯛꯁꯦ
ꯀꯪꯗꯦ ꯍꯥꯏꯕꯅꯦ ꯑꯗꯣ
ꯅꯪꯁꯨ ꯀꯪꯉꯦ ꯅꯕꯨꯛ ꯈꯛꯇꯅꯦ ꯊꯣꯛꯄ
ꯑꯩꯁ ꯅꯣꯏꯗ ꯅꯣꯏꯗ
ꯅꯣꯏꯕꯗꯣ ꯅꯧꯕꯛ ꯈꯛꯇꯅꯦ ꯅꯣꯏꯕ
ꯁꯦꯡꯕꯩꯔꯣ
ꯑꯁꯦꯡꯕꯒꯤꯅꯦ
ꯅꯪꯗ ꯅꯣꯏꯕ꯭ꯔꯣ ꯀꯪꯕ꯭ꯔꯣ
ꯑꯩꯗꯤ ꯑꯗꯨꯝ ꯆꯞ ꯆꯥꯏ ꯌꯥꯝ ꯀꯪꯕꯁꯨ ꯐꯖꯗꯦ ꯍꯥꯏꯌꯦꯕꯀꯣ ꯑꯗꯨꯒꯤ ꯑꯩꯅ ꯆꯞ ꯆꯥꯕꯒꯤ ꯃꯇꯝꯗ ꯊꯝꯃꯦ
ꯌꯥꯏ ꯌꯥꯏ ꯌꯥꯏ
ꯑꯗꯨꯒꯤ ꯅꯠꯇ꯭ꯔꯣ ꯅꯪꯅ ꯑꯩꯕꯨ ꯄꯥꯝꯃꯤꯗꯣ
ꯃꯥꯅꯦ ꯃꯥꯅꯦ
ꯑꯗꯨꯅꯤꯕ
ꯌꯥꯝ ꯄꯥꯝꯃꯦꯅꯦ ꯅꯪꯕꯨꯗꯤ ꯀꯔꯤꯒꯤꯔꯀꯣ
ꯈꯪꯗꯦꯗ ꯑꯩꯁꯨ ꯑꯩꯕꯨ ꯀꯃꯥꯏꯅ ꯄꯥꯝꯕ꯭ꯔꯣ ꯅꯪ
ꯃꯤꯁꯛ ꯐꯖꯕꯒꯤ ꯅꯦ
ꯆꯠꯂꯣꯍꯦ ꯑꯩ ꯁꯛ ꯐꯖꯗꯦ ꯑꯩ ꯁꯛ ꯐꯖꯕꯗ ꯌꯥꯎꯗꯦꯀꯣ ꯈꯪꯖꯜꯂꯨꯍꯦ ꯍꯩꯌꯦꯡꯋꯥꯏ ꯎꯔꯒ ꯈꯪ ꯍꯌꯦꯡꯋꯥꯏ ꯎꯔꯒ ꯈꯪꯂꯒ ꯆꯦꯟꯒꯅꯤꯅꯦ
ꯑꯗꯨꯅꯦ ꯀꯩꯅꯣ
ꯀꯔꯤ ꯑꯗꯨꯅꯦ ꯀꯩꯅꯣ
ꯅꯪꯗꯤ ꯌꯥꯝ ꯐꯖꯩꯀꯣ
ꯑꯩ ꯐꯖꯗꯤꯌꯦ ꯑꯩ ꯌꯥꯝ ꯊꯤꯌꯦ ꯅꯪ ꯑꯩꯕꯨ ꯎꯔꯒ ꯈꯪꯒꯅꯤ ꯊꯤꯃꯟꯕꯒꯤ ꯇꯥꯔ꯭ꯕꯣ ꯍꯣꯏ ꯑꯩ ꯊꯤꯌꯦ ꯊꯤꯕ- ꯒꯤꯅꯦ ꯍꯧꯖꯤꯛ ꯐꯥꯎꯕ ꯄꯥꯈꯪ ꯀꯣꯏꯗ꯭ꯔꯤꯁꯦ ꯄꯥꯈꯪ ꯂꯩꯇ꯭ꯔꯤꯁꯦ ꯂꯥꯛꯇ꯭ꯔꯤꯁꯦ ꯅꯪ ꯑꯗꯣ ꯈꯪꯗꯕ꯭ꯔꯣ ꯄꯪꯉꯤꯍꯦ
ꯌꯥꯏ ꯌꯥꯏ ꯌꯥꯏ
ꯌꯥꯗ꯭ꯔꯗꯤ ꯅꯪꯗꯤ ꯐꯖꯕ꯭ꯔꯣ
ꯑꯩꯗꯤ ꯐꯖꯩꯗ ꯅꯪꯒꯤ ꯃꯤꯠꯇꯗꯤ
ꯏꯁ ꯑꯩꯉꯣꯟꯗ ꯍꯥꯏꯒꯅꯨꯅꯦ ꯄꯨꯂꯞꯀꯤ ꯍꯥꯏꯌꯣ ꯑꯩꯒꯤ ꯈꯛꯇ ꯍꯥꯏꯒꯅꯣ ꯃꯤ ꯄꯨꯜꯂꯞꯀꯤ ꯍꯥꯏꯌꯣ ꯅꯪꯁꯦ ꯐꯖꯕ꯭ꯔꯣ ꯊꯤꯕ꯭ꯔꯣ
ꯀꯔꯤ
ꯅꯪꯁꯦ ꯐꯖꯕ꯭ꯔꯣ ꯊꯤꯕ꯭ꯔꯣ
ꯑꯩꯗꯤ ꯐꯖꯩꯗ
ꯏꯁ ꯃꯨꯗꯤ ꯃꯨꯋꯦꯗꯣ ꯅꯪꯗꯣ
ꯁꯤꯌꯥ ꯏꯁꯣꯔꯒꯤ ꯈꯨꯠꯁꯦꯝꯅꯕꯨ ꯊꯤꯕ ꯂꯩꯕ꯭ꯔꯅꯦ
ꯑꯗꯣ ꯃꯨꯋꯦ ꯍꯥꯏꯕ ꯅꯪ
ꯃꯨꯔꯁꯨ ꯔꯥꯁꯤ ꯂꯩꯕꯗꯨꯅꯤꯗ
ꯍꯥꯏ ꯅꯣꯛꯅꯤꯡꯉꯦ ꯃꯨꯔꯁꯨꯨ ꯔꯥꯁꯤ ꯂꯩꯌꯦ ꯀꯥꯏꯅ ꯀꯔꯤꯔꯣ ꯔꯥꯁꯤꯅꯣ ꯅꯪꯉꯣꯟꯗ ꯂꯩꯕꯁꯤꯕꯨ ꯑꯩꯗꯤ ꯑꯝꯇ ꯎꯗꯦꯗ ꯑꯩꯗꯤ ꯎꯗꯦꯗ ꯅꯪꯉꯣꯟꯗ ꯔꯥꯁꯤ ꯑꯝꯇ ꯊꯣꯛꯇꯦ
ꯑꯗꯨꯕꯨ ꯏꯃꯥꯒꯤ ꯃꯤꯠꯇꯗꯤ ꯔꯥꯁꯤ ꯃꯇꯨꯝ ꯃꯇꯨꯝ ꯇꯥꯔꯤꯕꯅꯤ
ꯅꯣꯏ ꯃꯥꯒꯤ ꯃꯤꯠꯇꯨꯗꯤ ꯍꯟꯅꯨꯔꯦ ꯑꯗꯨꯒꯤꯅꯦ
ꯏꯃꯥꯒꯤ ꯃꯤꯠꯇꯗꯤ ꯔꯥꯁꯤꯅ ꯃꯇꯨꯝ ꯃꯇꯨꯝ
ꯑꯝꯇ ꯌꯥꯎꯗꯦꯕ ꯔꯥꯁꯤꯗꯣ ꯎꯝ
ꯌꯥꯎꯕꯅꯦ
ꯌꯥꯎꯗꯦ ꯀꯅꯥꯅ ꯀꯗꯥꯏꯗꯒꯤ ꯀꯩꯅꯣ ꯃꯥꯟꯕ ꯅꯪꯅ
ꯑꯗꯨꯗꯤ ꯈꯪꯗ꯭ꯔꯦꯍꯦ
ꯎꯝ ꯃꯤꯒꯤ ꯃꯤꯠ ꯃꯤꯒꯤ ꯃꯤꯠ ꯃꯤꯠꯇꯁꯨ ꯂꯩꯌꯦꯕꯀꯣ
ꯍꯣꯏ
ꯑꯗꯣ ꯑꯩꯒꯤ ꯃꯤꯠꯇꯗꯤ ꯑ ꯐꯖꯗꯦꯗ